ꯍꯜꯂꯣ
ꯇꯥ ꯑ ꯇꯥꯕ꯭ꯔꯣ
ꯍꯣꯏ ꯇꯥꯏꯌꯦ ꯇꯥꯏꯌꯦ ꯆꯥꯛ ꯌꯦꯟꯁꯥꯡ ꯊꯣꯡꯒ ꯍꯧꯖꯤꯛ ꯀꯩꯅꯣ ꯑꯃꯦꯠꯄ ꯁꯦꯝꯖꯦꯅ ꯇꯧꯔꯤꯌꯦꯏ
ꯑꯣ ꯀꯩ ꯌꯦꯟꯖꯥꯡ ꯊꯣꯡꯒꯦ
ꯑꯩꯈꯣꯏ ꯀꯩꯅꯣ ꯁꯧꯒ꯭ꯔꯤ ꯑꯂꯨ ꯊꯣꯡꯉꯦ ꯅꯣꯏꯗꯤ ꯊꯣꯡꯉꯕꯣ ꯑꯩꯁ ꯀ ꯀꯃꯥꯏꯅ ꯀꯃꯥꯏꯅ ꯆꯞ ꯃꯥꯟꯅꯕ꯭ꯔꯥꯅꯦ
ꯈꯪꯕꯒꯤ ꯑꯣꯏꯔꯝꯅꯤ ꯂꯥꯏꯅ ꯆꯞ ꯃꯅꯟ ꯊꯣꯡ ꯍꯥꯏꯕ ꯑꯣꯏꯔꯅꯤ
ꯀꯩ ꯀꯩ ꯍꯥꯞꯀꯦ ꯑꯗꯨꯗ
ꯉ ꯌꯥꯏ ꯈ꯭ꯔꯍꯥ ꯄꯦ
ꯑꯗꯨꯒ ꯀꯩꯅꯣ ꯎ ꯍꯣꯏ ꯑ ꯑꯗꯨꯒ ꯎꯁꯣꯏ ꯍꯥꯏꯕ꯭ꯔꯥ ꯑꯩꯣꯏ ꯀꯩꯅꯣ ꯑꯃꯦꯠꯄ ꯎꯁꯣꯏ ꯑꯃꯦꯠꯄ ꯁꯦꯝꯉꯦ ꯇꯧꯔꯤ ꯅꯪ ꯅꯣꯏꯗꯤ ꯁꯦꯝꯗ꯭ꯔꯣ
ꯑꯩ ꯑꯩꯅ ꯀꯥꯡꯉꯧ ꯇꯧꯕ
ꯑꯥ ꯑꯗꯨ ꯑꯗꯨꯗꯤ ꯍꯈꯤꯇꯥꯡ ꯈꯦꯠꯅꯔꯦ
ꯑ ꯀꯅꯥ ꯀꯅꯥ ꯂꯩꯔꯅꯣ ꯃꯤ ꯀꯌꯥ ꯂꯩꯒꯦ ꯅꯣꯏꯗꯤ ꯌꯨꯝꯗ ꯂꯩꯕ꯭ꯔꯥ
ꯃꯤ ꯂꯥꯛꯄꯁꯦ ꯍꯣꯏ ꯌꯗ ꯂꯩꯌꯦꯦ ꯑꯗꯨꯒꯤ ꯂꯥꯡꯕꯗꯣ ꯇꯥꯔꯝꯅꯤꯀꯣ ꯃꯄ ꯃꯄꯟꯁ ꯑꯣꯀꯦ
ꯎ
ꯃꯄꯥꯟ ꯊꯣꯛꯑꯁꯨ ꯑꯩꯈꯣꯏ ꯂꯝꯕꯤ ꯃꯅꯥꯛꯇꯅ ꯒꯥꯔꯤꯒꯤ ꯃꯈꯣꯟꯗ ꯑꯗꯨꯝ ꯇꯥꯏꯌꯦꯕꯀꯣ ꯂꯥꯛꯄꯗ
ꯑ ꯑꯩꯈꯣꯏꯁꯨ ꯂꯝꯕꯤ ꯃꯅꯥꯛꯇꯗꯤ ꯑꯣꯏ
ꯑꯣ ꯑꯩꯈꯣꯏ ꯃꯗ ꯑꯣꯇꯣ ꯄꯥꯔꯀꯤꯡ ꯂꯩꯌꯦꯕ ꯑꯗꯨꯒꯤ ꯇꯣꯕ ꯇꯛꯄꯗꯣ ꯌꯥꯝ ꯇꯥꯕꯗꯣ ꯑꯃꯔꯥꯛꯛꯇꯤ
ꯎ ꯇꯝꯄꯥꯛꯇ ꯂꯩꯕ꯭ꯔꯣ
ꯑꯧ ꯇꯝꯄꯥꯛꯇ ꯅꯪꯪꯗꯦ
ꯑꯩꯗꯤ ꯇꯝꯄꯥꯛꯇ ꯅꯠꯇꯦ
ꯈꯨꯟꯗ
ꯆꯤꯡꯗ ꯂꯩ ꯆꯤꯡꯗ ꯂꯩꯌꯦ
ꯍꯧꯖꯤꯛꯀꯥꯟꯗꯤ ꯆꯤꯡꯅ ꯂꯩꯕ ꯑꯗꯨꯃꯥꯏꯅ ꯏꯪꯅ
ꯎꯝ
ꯤꯛꯅꯕ ꯏꯔꯥꯡ ꯍꯥꯏꯗꯤ ꯑꯗꯨꯝ ꯌꯥꯕ꯭ꯔꯥ ꯅꯣꯏꯗꯤ ꯈꯨꯟꯗ ꯑꯗꯨꯝ ꯆꯠꯄ ꯀꯩꯅꯣ ꯇꯧꯕꯗꯣ ꯂꯝꯕꯤꯗꯤ
ꯑꯗꯨꯝ ꯌꯥꯏ ꯍꯣꯏ ꯑꯩꯈꯣꯏꯗꯤ ꯀꯩꯅꯣꯗ ꯍꯧꯖꯤꯛꯇꯤ ꯑꯩꯁꯨ ꯀꯩꯅꯣꯗꯗꯤ ꯌꯨꯝꯗꯗꯤ ꯂꯩꯇꯦ ꯍꯧꯖꯤꯛꯇꯤ ꯆꯤꯡꯗ ꯂꯩ ꯑꯗꯨꯕꯨ ꯀꯩꯅꯣꯗ ꯕꯖꯥ꯭ꯔꯗ ꯂꯩꯔꯒ ꯂꯩꯕ ꯁꯤꯅ
ꯑꯣ ꯅꯨꯡꯉꯥꯏꯗ ꯑꯗꯨꯗꯤ ꯑꯩꯈꯣꯏꯗꯤ ꯑꯩꯈꯣꯏ ꯌꯨꯝꯕꯨ ꯑꯩꯈꯣꯏꯗꫭ ꯑꯝ ꯌꯦꯟ ꯌꯟ ꯀꯩꯅꯣ ꯇꯧꯕ ꯌꯦꯟ ꯌꯣꯛꯑꯦꯕꯀꯣ
ꯑꯥ
ꯋꯥꯔꯤ ꯁꯥꯅꯤꯡꯉꯒꯅ ꯇꯧꯒꯦ ꯍꯥꯏꯔꯗꯤ ꯌꯦꯟ ꯈꯣꯡꯕ ꯍꯥꯎꯔꯅꯤ
ꯌꯦꯟ ꯈꯣꯡꯗ꯭ꯔꯤꯀꯥꯟꯗ ꯃꯤ ꯂꯩꯅꯤ ꯃꯤ ꯂꯩꯇ꯭ꯔꯤꯀꯥꯟꯗ ꯑꯣꯇꯣ ꯍꯥꯏꯔꯤ ꯒꯥꯔꯤ ꯃꯈꯣꯟ ꯇꯥꯅꯤ ꯃꯇꯝ ꯂꯩꯇꯦ ꯑꯩꯗꯤ
ꯑꯥ ꯌꯦꯟ ꯍꯥꯠꯇꫭꯛꯑꯒ ꯆꯥꯎ
ꯑꯗꯨ ꯃꯤꯅ ꯍꯥꯏꯔꯛꯄꯅꯦ ꯌꯦꯟ ꯍꯦꯛ ꯈꯣꯡꯕꯗ ꯏꯁ ꯅꯣꯏ ꯌꯦꯟꯗꯣ ꯊꯣꯡꯉꯒ ꯆꯥꯈ꯭ꯔꯣꯅ ꯍ
ꯊꫭꯡꯉꯒ ꯆꯥꯎ ꯀꯅꯥꯗꯦ ꯑ ꯍꯥꯠꯇꯣꯛꯑꯒ ꯑꯗꯨꯝ
ꯏꯁ ꯅꯣꯡꯃꯥꯗꯤ ꯅꯣꯡꯃꯥꯗꯤ ꯃꯣꯏ ꯇꯨꯝꯈ꯭ꯔꯀꯥꯟꯗ ꯂꯣꯟꯅ ꯇꯧꯕ ꯇꯥꯔꯦ ꯅꯣꯡꯃꯗꯤ ꯑꯗꯨ ꯇꯥꯟꯊꯣꯛꯅꯤꯡꯉꯦꯀꯣ ꯄꯩꯁꯥꯁꯤ ꯂꯣꯏꯅ ꯑꯃꯨꯛ ꯁꯤꯜꯂꯛꯏꯕ ꯑꯃꯨꯛ ꯇꯥꯟꯊꯣꯛꯀꯗꯧꯕ ꯂꯥꯁꯇ ꯑꯩꯈꯣꯏꯅ ꯑꯩꯈꯣꯏ ꯑꯩꯈꯣꯏ ꯃꯥꯡꯒꯗꯕꯁꯦ ꯑꯩꯈꯣꯏꯅꯦꯕ
ꯎꯝ ꯁꯣꯔꯣꯛ ꯃꯅꯥꯛꯇꯗꯤ ꯂꯩꯌꯦ ꯑꯗꯨꯕꯨ ꯃꯝꯂꯛꯈ꯭ꯔꯗꯤ ꯁꯤ ꯏꯔꯥꯡ ꯂꯩꯕꯅꯤꯅ ꯑꯗꯨꯝ ꯉꯟꯇꯥ ꯒꯥꯔꯤꯒꯨꯝꯕ ꯃꯤꯒꯨꯝꯕ ꯆꯥꯍꯟꯗ꯭ꯔꯦꯕ ꯑꯗꯨꯒꯤ ꯎꯝ ꯍꯟꯗꯛꯇꯤ ꯏꯆꯤ ꯆꯤꯛꯑꯦ ꯃꯝꯈ꯭ꯔꯗꯤ
ꯎꯝ
ꯀꯔꯤ ꯀꯔꯤ ꯍꯣꯠꯅꯔꯒ ꯂꯩꯒꯦ
ꯏꯁ ꯀꯤꯝꯇ ꯇꯧꯗꯦꯗ ꯑꯗꯨꯝ ꯌꯨꯝꯗ ꯀꯩꯅꯣ ꯑꯁ ꯑꯗꯨꯝ ꯂꯩꯌꯦꯗꯥ ꯑꯩꯗꯤ ꯀꯂꯦꯖꯁꯨ ꯊꯤꯡꯉꯥꯏ ꯆꯠꯇꯦ ꯍꯧꯖꯤꯛ ꯀꯥꯟꯗꯤ ꯆꯠꯄ ꯇꯥꯟꯕꯒꯤ ꯌꯨꯝꯗ ꯑꯗꯨꯝ ꯂꯩꯌꯦ ꯆꯥꯛ ꯌꯦꯟꯁꯥꯡ ꯊꯣꯡꯉꯒ ꯆꯥꯔꯅꯤ ꯑꯗꯨ ꯇꯨꯝꯃꯅꯤ ꯑꯃꯨꯛ ꯃꯇꯝ ꯂꯥꯛꯑꯗꯤ ꯑꯃꯨꯛ ꯊꯣꯡꯉꯒ ꯆꯥꯔꯅꯤ
ꯄꯨꯟꯁꯤꯗ ꯅꯨꯡꯉꯥꯏꯕ ꯍꯥꯏꯕꯗꯣ ꯑꯗꯨꯅꯤꯅꯦ
ꯍꯣꯏ ꯑꯣꯏꯔꯝꯅꯤ ꯑꯩꯏꯅ ꯈꯟꯕꯗꯤ ꯌꯥꯝ ꯋꯥꯏꯑꯦꯅ ꯈꯜꯂꯦꯕꯀꯣ ꯑꯗꯨꯕꯨ ꯑꯗꯨꯝ ꯍꯥꯏꯗꯤ ꯃꯠ ꯍꯥꯏꯗꯤ ꯅꯣꯡꯃꯗꯤ ꯑꯁ ꯑꯗꯨ ꯃꯇꯝꯗꫭ ꯈ꯭ꯋꯥꯏꯗꯒꯤ ꯅꯨꯡꯉꯥꯏꯌꯦꯅ ꯈꯟꯒꯗꯧ ꯃꯥꯜꯂꯦ ꯊꯕꯛꯁꯨ ꯇꯧꯗꯕ ꯋꯥꯈꯜꯁꯨ ꯋꯥꯗꯕ ꯍꯥꯏꯅꯀꫭ
ꯄꯩꯁꯥ ꯑꯣꯏꯔꯀꯥꯟꯗꯤ ꯁꯨꯃꯥꯏꯅ ꯇꯧꯗꯕꯅꯦ
ꯑꯗꯨꯅꯤ ꯊꯕꯛꯁꯨ ꯀꯩꯝꯇ ꯁꯨꯗꯅꯀ
ꯑꯩꯈꯣꯏꯅ ꯀꯩꯅꯣ ꯇꯧꯈ꯭ꯔꯀꯥꯟꯗ ꯌꯨꯝ ꯄꯥꯟꯈ꯭ꯔꯀꯥꯟꯗ ꯋꯥꯒꯗ꯭ꯔꯥ ꯅꯨꯡꯉꯥꯏꯒꯗ꯭ꯔꯥ ꯈꯪꯗꯕꯗꯣ
ꯑꯗꯨꯅꯦ ꯑꯗꯨꯗꯤꯀꯣ ꯑꯩꯈꯣꯏ ꯂꯩꯕꯥꯛꯇ ꯂꯩꯈ꯭ꯔꯦꯕꯀꯣ ꯑꯗꯨꯅꯦ ꯗꯥꯎ ꯐꯠꯇ꯭ꯔꯗꯤ ꯌꯥꯝ ꯋꯥꯅ ꯂꯩꯕ
ꯍꯣꯏ
ꯄꯨꯟꯁꯤ ꯑꯃꯨꯛ ꯈꯣꯡꯐꯝ ꯈꯣꯡꯐꯝꯗꯨ ꯑꯃꯨꯛ ꯍꯣꯡꯕ ꯌꯥꯒꯗꯕꯁꯨ ꯅꯠ ꯇꯦꯀꯣ ꯅꯨꯄꯤꯁꯤꯡꯗꯤ ꯅꯨꯡꯁꯤ ꯅꯨꯡꯁꯤꯌꯦ ꯑꯃꯁꯨ ꯍꯥꯏꯔꯕꯗ ꯍꯥꯏꯗꯤ ꯑꯩꯈꯣꯏꯕꯨ ꯂꯨꯅ ꯇꯧꯕꯤꯅꯦꯅ ꯆꯠꯂꯒ ꯑꯗꯨꯃꯥꯏꯅ ꯇꯧꯕꯔꯗꯤ ꯑꯃꯨꯛ ꯍꯟꯒ ꯀꯗꯧꯕ ꯍꯥꯟꯕ ꯌꯥꯕꯁꯨ ꯅꯠꯇꯦꯀꯣ
ꯎꯝ ꯑꯩꯈꯣꯏ ꯏꯃꯥꯟꯅꯕ ꯁꯤꯡꯒꯨꯝꯕ ꯌꯨꯝ ꯉꯟꯇ ꯄꯥꯗꯁꯤꯡꯅ ꯑꯟꯂꯥꯏꯟꯗ ꯎꯔꯒ
ꯑꯗꯨꯅꯦ ꯑ ꯑꯁꯦꯡꯕꯅꯦ ꯃꯣꯏ ꯍꯥꯏꯗꯤ ꯑꯗꯨꯅꯦ ꯑꯩꯈꯣꯏ ꯑꯩꯈꯣꯏꯐꯥꯎ ꯈꯪꯗ꯭ꯔꯦꯕꯀꯣ ꯑꯗꯨꯗꯤ ꯑꯗꯨ ꯃꯣꯏ ꯋꯥꯅꯤ ꯋꯥꯅꯤ ꯍꯥꯏꯕꯗꯣ ꯃꯣꯏ ꯃꯣꯏ ꯎꯕꯗ ꯑꯥꯎ
ꯑꯩꯗꯤ ꯑꯩꯒꯤ ꯏꯅꯥꯎꯅꯨꯄꯤ ꯑ ꯑꯩꯉꯣꯟꯗꯒꯤ ꯍꯥꯟꯅ ꯄꯥꯟꯈ꯭ꯔꯦꯕ ꯌꯨꯝ
ꯑꯣꯥ
ꯑꯗꯨꯗꯤ ꯑꯁ ꯃꯣꯏ ꯌꯦꯡꯕꯤꯔꯒ ꯇꯜꯂꯦ ꯌꯨꯝ ꯄꯗꯕ ꯀꯤꯔꯦ
ꯑꯗꯅꯤ ꯑꯗꯨ ꯃꯣꯏꯁꯨ ꯋꯥ ꯑꯗꯨꯗꯣ ꯃꯣꯏ ꯌꯨꯝꯗ ꯆꯠꯂꯒ ꯌꯥꯝ ꯋꯥꯅ ꯍꯤꯡꯂꯤꯒꯦꯅ ꯈꯟꯕꯤꯌꯦ ꯆꯠꯄꯁꯨ ꯅꯠꯇꯦ ꯦꯕꯀꯣ ꯅꯨꯡꯉꯥꯏꯅ ꯊꯝꯕꯤꯅꯦ ꯑꯗꯨꯃꯥꯏꯅ ꯈꯜꯂꯒ ꯆꯠꯄꯅꯦꯕ ꯆꯠꯄ ꯀꯞꯄꯗ ꯑꯗꯨ ꯃꯣꯏꯅ ꯈꯟꯕꯒ ꯇꯧꯊꯣꯛꯄꯗꯤ ꯌꯥꯝ ꯈꯦꯠꯅꯕꯗꯣ
ꯎꯝ
ꯊꯥꯖꯕ ꯌꯥꯗ꯭ꯔꯦ ꯃꯤꯁꯦ
ꯍꯣꯏ ꯃꯣꯏ ꯏꯃꯨꯡ ꯏꯃꯨꯡ ꯃꯅꯨꯡꯗ ꯋꯥꯔꯁꯨ ꯑꯗꯨ ꯅꯨꯄꯥꯅ ꯀꯔꯤ ꯍꯥꯏꯁꯤꯔꯥ ꯉꯥꯎꯁꯤꯟꯅꯗ꯭ꯔꯒ ꯑꯗꯨꯝ ꯒ꯭ꯌꯥꯟ ꯇꯥꯕꯤꯔꯒ ꯃꯥꯒꯤ ꯅꯨꯄꯤꯒꯤ ꯑꯋꯥꯕꯗꯨꯣ ꯈꯪꯕꯤꯔꯒ ꯐꯥꯕ ꯑꯗꯨ ꯅꯠꯇꯕꯅꯤꯅ ꯅꯤꯁꯥ ꯁꯥ ꯄꯥꯏꯔꯒ
ꯑꯗꯨꯅꯤ ꯈ꯭ꯋꯥꯏꯗꯒꯤ ꯄꯨꯟꯁꯤꯗ ꯈ꯭ꯋꯥꯏꯗꯒꯤ ꯂꯩꯕꯥꯛ ꯐꯖꯕꯗꯣ ꯑꯗꯨꯅꯦꯕꯀꯣ ꯑꯩꯈꯣꯏ ꯅꯨꯄꯤꯗꯤ
ꯑꯩꯈꯣꯏꯅ ꯄꯨꯟꯁꯤ ꯆꯨꯞꯄ ꯂꯩꯃꯤꯟꯅꯒꯗꯕꯅꯦꯕ
ꯑꯗꯨꯅꯦ ꯃꯣꯏ ꯏꯃꯨꯡ ꯄꯩꯁꯥ ꯄꯥꯏꯗꯦ ꯍꯥꯏꯁꯨ ꯑꯗꯨꯗꯤ ꯀꯥꯏꯗꯦꯕꯀꯣ ꯄꯩꯁꯥ ꯄꯥꯏꯕ ꯄꯥꯏꯗꯕꯗꯨꯗꯤ ꯑꯗꯨ ꯅꯠꯇꯕ ꯑ ꯃꯣꯏ ꯃꯅꯦꯝꯕꯧ ꯃꯀꯨꯕꯣꯛ ꯑꯩꯈꯣꯏꯅ ꯑꯗꯨꯃꯥꯏꯅ ꯊꯤꯅ ꯀꯥꯏꯩꯅꯣ ꯇꯧꯕꯤꯦꯅ ꯍꯥꯏꯕꯗꯣ
ꯍꯣꯏ
ꯑꯗꯨꯅ ꯈ꯭ꯋꯥꯏꯗꯤ ꯍꯥꯏꯗꯤ ꯄꯩꯁꯥ ꯂꯩꯗ꯭ꯔꯁꯨ ꯍꯥꯏꯗꯤ ꯅꯨꯡꯉꯥꯏꯅ ꯄꯨꯟꯅ ꯍꯤꯡꯕꯗ ꯑꯗꯨꯝ ꯐꯩꯌꯦꯕꯀꯣ ꯄꯩꯁꯥ ꯌꯥꯝ ꯄꯥꯏꯔꯒ ꯅꯣꯛꯃꯤꯟꯅꯕꯁꯨ ꯌꯥꯗ ꯑꯗꯨꯒ ꯑꯗꯨ ꯇꯣꯡꯖꯔꯛꯑꯣ
ꯄꯩꯁꯥ ꯌꯥꯝꯅ ꯆꯤꯟꯅ ꯆꯤꯟꯅ ꯊꯝꯃꯒ ꯂꯩꯕ ꯇꯥꯔꯦ
ꯑꯗꯨꯅꯦ ꯈꯨꯝꯅꯥꯗꯨꯅꯀꯣ
ꯎꯝ ꯅꯣꯛ ꯅꯣꯛ ꯅꯣꯛꯅꯤꯡꯉꯥꯏ ꯀꯩꯅꯣ ꯑ ꯅꯣꯛꯐꯝ ꯂꯩꯇ꯭ꯔꯕꯅꯤꯅ ꯄꯩꯁꯥꯗ ꯆꯖꯤ ꯑꯃꯒ ꯂꯩꯕ ꯇꯥꯔꯦ ꯎꯥꯏ ꯂꯩꯇꯕ
ꯑꯥ ꯑꯗꯨꯅꯦ ꯏꯁ ꯏꯅꯥꯈ ꯍꯥꯏꯗꯤ ꯄꯨꯟꯁꯤꯁꯦ ꯃꯤ ꯃꯤ ꯑꯣꯏꯕꯁꯦ ꯅꯨꯡꯉꯥꯏꯅ ꯍꯤꯡꯕ ꯃꯤ ꯑꯇ ꯂꯩꯅꯤꯀꯣ ꯑꯃꯅꯗ꯭ꯔꯔꯤ ꯑꯃ ꯑꯗꯨꯝ ꯊꯣꯛꯄꯗꯣ ꯍꯥꯏꯗꯤ ꯄ꯭ꯔꯣꯕ꯭ꯂꯦꯝ ꯑꯃꯅꯗ꯭ꯔꯔꯤ ꯑꯃ ꯂꯩꯑꯕ ꯗꯣ ꯏꯅꯥꯛ ꯈꯨꯟꯕ ꯃꯤꯅ ꯑꯗꯨꯃꯥꯏꯅ ꯂꯩꯅꯔ ꯀꯩꯅꯣꯝꯗꯨ ꯋꯥꯠꯄ ꯂꯩꯅꯦ
ꯍꯣꯏ
ꯏꯅꯥ ꯈꯨꯟꯗ ꯃꯤꯁꯨ ꯄꯦꯟ ꯍꯥꯏꯗꯤ ꯅꯨꯡꯉꯥꯏꯅ ꯍꯤꯡꯕꯒꯤ ꯃꯔꯝ ꯑꯃ ꯂꯩꯅꯤ ꯑꯋꯥꯠꯄꯁꯨ ꯂꯩꯅꯤ ꯀꯣ
ꯎꯝ ꯂꯥꯏꯔꯦ ꯍꯥꯏꯅ ꯈꯜꯂꯒꯗꯤ ꯂꯩꯕꯅꯤ ꯑꯗꯨꯕꯨ ꯑꯃꯨꯛ ꯃꯤꯒꯤ ꯄꯨꯟꯁꯤꯒ ꯑꯃꯨꯛ ꯌꯦꯡꯂꯛꯑꯗꯤ ꯑꯗꯨꯝ ꯑꯩꯈꯣꯏꯁꯦ ꯂꯥꯏꯕꯛ ꯐꯥꯏꯗ ꯍꯥꯏꯅ ꯈꯟꯕ ꯃꯇꯝꯗꯁꯨ ꯂꯩꯌꯦꯕ ꯎꯝ
ꯄꯨꯟꯁꯤꯁꯦ ꯑꯩ ꯌꯥꯝ ꯋꯥꯔꯦ ꯍꯥꯏꯅ ꯍꯥꯏꯒꯗꯕꯁꯨ ꯍꯥꯏ ꯍꯩꯗ꯭ꯔꯁꯨ ꯌꯥꯏꯑꯕꯀꯣ ꯃꯤ ꯃꯌꯥꯝꯅꯦꯕ ꯋꯥꯔ ꯂꯩꯕꯗꯣ
ꯍꯣꯏ ꯑꯩꯈꯣꯏꯗꯒꯤ ꯍꯦꯟꯅ ꯋꯥꯕ ꯃꯤꯁꯨ ꯂꯩ ꯑꯗꯨꯒꯨꯝꯕꯗ ꯎꯔꯗꯤ ꯑꯩꯈꯣꯏꯁꯦ ꯑꯃꯨꯛ ꯂꯥꯏꯕꯛ ꯐꯥꯏꯌꯦꯕ ꯏꯁꯣꯔꯅ ꯈꯣꯡ ꯈꯨꯠ ꯂꯣꯏꯅ ꯁꯨꯅ ꯄꯤꯕꯤꯌꯦ ꯑꯗꯨꯗꯤ ꯏꯁꯣꯔꯗ ꯍꯥꯏꯅꯤꯡꯉꯥꯏꯗꯤ ꯂꯩꯇ꯭ꯔꯦꯕ
ꯑꯩꯈꯣꯏꯗꯤ ꯗꯥꯎ ꯌꯥꯝ ꯐꯥꯏ ꯍꯥꯏꯕ ꯇꯥꯔꯦ ꯏꯁꯣꯔꯅ ꯌꯥꯝ ꯅꯨꯡꯁꯤꯕꯤꯕꯗ
ꯎꯝ ꯏꯃꯨꯡ ꯂꯣꯏꯅꯃꯛ ꯑꯗꯨ ꯇꯣꯝꯄꯥꯛꯗ ꯑꯗꯨꯝ ꯂꯩꯕ꯭ꯔꯥ ꯀꯃꯥꯏꯅ ꯇꯧꯕ꯭ꯔꯥ
ꯅꯠꯇꯦ ꯏꯃꯥ ꯏꯄꯥ ꯃꯣꯏꯗꯤ ꯌꯨꯝ ꯎꯈꯨꯟꯗ ꯂꯩꯔꯤꯕ
ꯎꯝ ꯑꯣ
ꯑꯗ ꯑꯩꯈꯣꯏꯅ ꯑꯗꯨꯝ ꯔꯨꯔꯦꯟꯗ ꯂꯩꯌꯦꯕ
ꯎꯝ
ꯀꯣꯂꯦꯖ ꯀꯕꯦ
ꯑꯩꯁꯨꯨꯔꯦꯟꯅ ꯂꯩꯅꯦ
ꯑ ꯗꯦꯟꯗ ꯂꯩꯔꯤꯁꯦ ꯄꯨꯛꯅꯤꯡ ꯌꯥꯝ ꯃꯨꯁꯤꯌꯦꯗ
ꯆꯥꯛ ꯑꯩꯅ ꯉꯁꯥꯏ ꯑ ꯏꯃꯥꯟꯅꯕꯤ ꯑꯃꯗ ꯋꯥꯔꯤ ꯁꯥꯔꯒ ꯂꯩꯅꯦ ꯆꯥꯛ ꯑꯩꯅ ꯊꯣꯡꯍꯟꯕꯒꯤ ꯑꯩꯅ ꯊꯣꯡꯕ ꯆꯥꯛ ꯑꯃꯨꯛ ꯆꯥꯅꯤꯡꯗ꯭ꯔꯦ ꯍꯥꯏꯕ
ꯑꯗꯨꯅꯦ ꯑꯩ ꯉꯁꯥꯏ ꯅꯨꯄꯤ ꯑꯃꯗ ꯋꯥꯔꯤ ꯁꯥꯕꯁꯨ ꯑꯗꯨꯝ ꯍꯥꯏꯈ꯭ꯔꯦꯕꯀꯣ ꯏꯟꯖꯥꯡ ꯍ ꯑꯗꯨꯁꯨ ꯃꯤ ꯑꯅꯤ ꯑꯍꯨꯝꯅ ꯑꯗꯨꯝ ꯇꯔꯟ ꯂꯧꯔꯒ ꯊꯣꯡꯕꯁꯨ ꯈꯤꯇꯪ ꯃꯍꯥꯎ ꯂꯩꯌꯦꯕꯀꯣ ꯃꯍꯥꯎ ꯊꯣꯛꯑꯦꯕ ꯈꯨꯠ ꯑꯅꯤ ꯑꯍꯨꯝꯕ ꯑꯗꯨꯝ ꯌꯥꯎꯕꯗꯀꯣ
ꯍꯣꯏ
ꯑꯩꯈꯣꯏꯅ ꯇꯨꯝ ꯊꯣꯡꯉꯗꯤ ꯃꯍꯥꯎꯁꯨ ꯍꯣꯡꯗꯕꯗꯣ ꯑꯥꯎꯕ ꯑꯝꯗ ꯂꯩꯗ꯭ꯔꯕꯗꯣ ꯑꯗꯨꯝ ꯇꯧꯋꯦꯕ
ꯑꯍꯥꯎꯕ ꯌꯦꯟꯁꯥꯡ ꯊꯣꯡꯉꯁꯨ ꯑꯩꯈꯣꯏꯅ ꯑꯗꯨꯝ ꯊꯣꯡꯉ ꯂꯩꯔꯕꯅꯤꯅ ꯃꯍꯥꯎꯗꯣ ꯑꯗꯨꯝ ꯅꯨꯡꯇꯤꯒꯤ ꯑꯗꯨꯝ ꯆꯥꯔꯒ ꯂꯩꯔꯕꯅꯤꯅ ꯃꯍꯥꯎꯗ
ꯍꯣꯏ ꯑꯗꯨꯅꯤ ꯁꯥꯞ ꯍꯣ ꯑꯗꯨꯃꯥꯏꯅ ꯇꯥꯔꯗꯤ ꯃꯍꯥꯎ ꯂꯩꯔꯣꯏꯕꯀꯣ ꯆꯥꯅꯤꯡꯉ ꯐꯥꯎꯔꯔꯣꯏꯕ ꯑꯗꯣ ꯃꯈꯣꯏꯗꯤ ꯑꯂꯨꯅꯦ ꯗꯥꯜꯅꯦ ꯆꯥꯕꯗꯣ ꯑꯗꯨꯁꯨ ꯅꯤꯡꯇꯤ ꯆꯥꯕ ꯑꯃ ꯈꯨꯠ ꯑꯃꯅ ꯑꯗꯨꯝ ꯊꯣꯡꯕꯗꯣ ꯃꯍꯥꯎ ꯂꯩꯇ꯭ꯔꯦꯕ
ꯌꯦꯟꯖꯥꯡꯁꯨ ꯌꯦꯟꯖꯥꯡ ꯂꯩꯒꯦꯅ ꯊꯣꯛꯑꯁꯨ ꯗꯨꯀꯥꯟꯗ ꯑꯗꯨꯝ ꯊꯣꯛꯑꯁꯨ ꯃꯌꯥꯝꯗꯤ ꯑꯗꯨꯝ ꯃꯣꯏ ꯌꯣꯟꯕꯁꯤꯡꯗꯤ ꯃꯌꯥꯝ ꯌꯣꯜꯂꯝꯒꯅꯤ ꯑꯗꯣ ꯂꯩꯒꯦ ꯍꯥꯏꯗꯨꯅ ꯌꯦꯡꯗꯤ ꯀꯔꯤ ꯂꯩꯅꯣ ꯂꯩꯗꯣꯏꯅꯣ ꯈꯪꯗꯦꯕ
ꯃꯥꯅꯦ ꯌꯥꯝꯗꯤ ꯌꯣꯜꯂꯦꯕꯀꯣ ꯂꯩꯒꯗꯕꯨꯗꯤ ꯂꯩꯇꯕ ꯑꯗꯨꯅꯦ
ꯑꯩꯈꯣꯏꯅ ꯈꯨꯟꯗꯒꯨꯝꯕ ꯆꯠꯂꯒ ꯂꯧꯗ ꯅꯨꯃꯤꯠ ꯑꯃꯒꯨꯝꯕ ꯑꯗꯨꯝ ꯆꯠꯂꯗꯤ ꯈꯨꯟꯗꯗꯤ ꯑꯗꯨꯝ ꯏꯟꯖꯥꯡ ꯅꯥꯄꯤꯗꯣ ꯐ꯭ꯔꯦꯁ ꯑꯗꯨꯝꯕ ꯑꯣꯏꯕꯅꯤꯅ ꯑꯗꯣ ꯆꯥꯅꯤꯡꯕ ꯐꯥꯎꯋꯦ ꯑꯗꯨꯕꯨ ꯁꯤꯗꯗꯤ ꯑꯁ
ꯑꯗꯨꯗꯣꯅꯦ
ꯃꯣꯏꯅ ꯐ꯭ꯔꯦꯁꯅꯦ ꯐ꯭ꯔꯦꯁꯅꯦ ꯍꯥꯟꯅ ꯌꯣꯜꯂꯁꯨ ꯀꯃꯥꯏ ꯀꯗꯥꯏꯗꯒꯤ ꯂꯧꯔꯛꯄ꯭ꯔꯥ ꯀꯃꯥꯏꯅ ꯊꯥꯕ꯭ꯔꯥ ꯍꯥꯏꯕꯗꯨ
ꯏꯁ ꯃꯍꯥꯎ ꯃꯍꯥꯎꯗꯤ ꯋꯥꯔꯂꯦꯗ ꯃꯍꯥꯎꯗꯤ ꯋꯥꯔꯂꯦꯗ ꯃꯣꯏꯒꯤꯗꯤ ꯐ꯭ꯔꯦꯁ ꯑꯣꯏꯔꯁꯨ ꯑꯣꯏꯔꯁꯨ ꯀꯣ
ꯑꯩꯈꯣꯏꯒꯤꯅꯗꯤ ꯑꯗꯨꯝ ꯍꯥꯎꯋꯦ
ꯍꯣꯏ ꯑꯩꯈꯣꯏ ꯑꯩꯈꯣꯏꯒꯤꯗ ꯑꯩꯈꯣꯏ ꯑꯩꯈꯣꯏꯗꯤ ꯌꯥꯍꯥꯎꯕ ꯂꯩꯇꯦ
ꯎꯝ
ꯈꯨꯟꯗ ꯂꯩꯕꯅ ꯕꯦꯁꯅꯤꯗ ꯆꯥꯕꯗꯁꯨ ꯀꯣ ꯑꫭꯍꫭ ꯍꯥꯏꯗꯤ ꯆꯤꯟ ꯑꯖꯦ ꯆꯤꯟ ꯀꯩꯅꯣ ꯆꯥꯕꯗꯣ ꯅꯥꯄꯤ ꯆꯤꯟꯖꯥꯛ ꯑꯃ ꯆꯥꯕꯗꯨꯁꯨ ꯍꯛꯆꯥꯡ ꯐꯕ ꯉꯥꯛꯇꯅꯦꯕ
ꯍꯛꯆꯥꯡꯁꯨ ꯐꯩ ꯄꯩꯁꯥꯁꯨ ꯇꯤꯡꯗꯦ
ꯑꯗꯨꯅꯦ
ꯁꯤꯗ ꯂꯩꯔꯗꯤ ꯑꯁ ꯈꯨꯟꯗ ꯃꯁꯛ ꯐꯥꯎ ꯌꯦꯡꯅꯤꯡꯗꯦ ꯍꯥꯏꯕ ꯍꯟꯖꯥꯡ ꯅꯥꯄꯤꯗꯣ ꯑꯗꯨꯝ ꯄꯩꯁꯥꯒꯤ
ꯑꯗꯨꯅꯤ ꯑꯗꯨꯁꯨ ꯌꯥꯝ ꯇꯥꯡꯅ ꯂꯧꯕꯀꯣ
ꯆꯥꯝꯉꯥꯒꯨꯝꯕ ꯄꯨꯔꯒ ꯍꯤꯟ ꯍꯟꯖꯥꯡ ꯂꯩꯕ ꯆꯠꯂꯗꯤ ꯍꯟꯖꯥꯡ ꯑꯃꯨꯛ ꯄꯨꯁꯤꯜꯂꯛꯄꯗ ꯄꯩꯁꯥꯗꯣ ꯂꯣꯏꯁꯤꯟ ꯁꯤꯟꯕꯅꯤ ꯍꯟꯖꯥꯡꯗꯤ ꯑꯃ ꯑꯅꯤꯈꯛ ꯂꯩꯕꯗꯤ ꯑꯗꯨꯝ ꯂꯣꯏꯈ꯭ꯔꯦꯕ
ꯑꯗꯨꯅꯤ ꯍꯧꯖꯤꯛꯀꯅꯤ ꯄꯩꯁꯥꯁꯦ ꯃꯃꯥꯡ ꯀꯩꯅꯣ ꯂꯩꯇ꯭ꯔꯦꯕꯀꯣ
ꯄꯣꯠꯁꯤꯅ ꯌꯥꯝ ꯇꯥꯡꯃꯟꯕꯒꯤ ꯌꯥꯗ꯭ꯔꯦ ꯍꯧꯖꯤꯛꯀꯥꯟꯗꯤ
ꯑꯦ ꯄꯩꯁꯥ ꯇꯥꯜꯂꯁꯨ ꯄꯩꯁꯥꯁꯨ ꯊꯣꯛꯇꯦ ꯄꯩꯁꯥꯅ ꯄꯩꯁꯥ ꯂꯩꯕ ꯃꯇꯝ ꯑꯣꯏꯔꯕꯅꯤꯅ ꯑꯁ ꯌꯥꯝ ꯂꯨꯏ ꯎꯝ
ꯄꯩꯁꯥ ꯂꯥꯛꯇ꯭ꯔꯤꯁꯦ ꯑꯗꯨꯝ ꯍꯥꯏꯗꯤ ꯍꯤꯡꯕ ꯉꯝꯕ
ꯍꯣꯏ ꯑꯩꯅ ꯍꯥꯏꯔ ꯂꯩꯔꯝꯅꯦ ꯑꯩ ꯌꯨꯝꯗ ꯍꯜꯂꯒ ꯊꯕꯛ ꯀꯔꯤꯁꯨ ꯇꯧꯗꯕꯤ ꯂꯩꯔꯁꯤꯔ ꯍꯥꯏꯅ ꯍꯥꯏꯅ ꯂꯩꯔꯕꯅꯤ ꯄꯩꯁꯥ ꯊꯣꯛ ꯊꯣꯛꯇ꯭ꯔꯗꯤ ꯑꯗꯨꯝ ꯆꯪꯅꯤꯉꯥꯏꯁꯨ ꯂꯩꯇꯦꯕ ꯊꯣꯛꯑ ꯂꯩꯔꯕꯅꯤꯅ ꯑꯗꯨꯝ ꯊꯣꯛꯑꯅꯤ ꯍꯥꯏꯅ
ꯑꯗꯨꯅ
ꯀꯩꯅꯣꯗꯣ ꯄꯦꯁꯨ ꯂꯥꯛꯇ꯭ꯔꯤꯀꯥꯟꯗ ꯑꯗꯨꯝ ꯁꯤꯖꯤꯟꯅꯕꯤꯔꯅꯤ ꯑꯃꯨꯛ ꯂꯥꯛꯑꯗꯤ ꯂꯣꯏ ꯂꯣꯏꯁꯤꯜꯂꯅꯤ
ꯑꯗꯨꯅꯦ ꯄꯩꯁꯥꯕꯨ ꯂꯥꯛ ꯂꯥꯛ ꯆꯥꯡꯉꯁꯨ ꯂꯝꯕꯤ ꯊꯣꯛꯅꯤꯡꯉꯥꯏ ꯂꯝꯕꯤꯗ ꯁꯤꯖꯤꯟꯅꯅꯤꯡꯉꯥꯏ ꯂꯝꯕꯤꯗꯤ ꯑꯗꯨꯝ ꯂꯩꯅꯤꯕ ꯀꯣ
ꯍꯣꯏ
ꯄꯩꯁꯥ ꯄꯩꯁꯥ ꯍꯥꯏꯕꯁꯦ ꯄꯨꯟꯁꯤꯗ ꯄꯩꯁꯥ ꯌꯥꯝ ꯁꯦꯝꯗꯣꯛꯄ ꯌꯥꯕꯅꯤꯀꯣ ꯑꯩꯈꯣꯏ ꯅꯨꯡꯉꯥꯏꯅ ꯂꯩꯅꯕ ꯀꯔꯤꯅꯣ ꯁꯨꯝꯕꯨ ꯋꯥꯅ ꯂꯩꯍꯟꯕꯗꯣ ꯑꯩꯈꯣꯏꯕꯣ
ꯃꯤꯅ ꯑꯗꯨꯝ ꯑꯩꯈꯣꯏ ꯃꯊꯟꯇ ꯋꯥꯍꯜꯂꯒ ꯂꯩꯅꯤꯅꯦ
ꯑꯗꯨꯅꯦ ꯑꯗꯨꯅꯦ ꯑꯗꯨꯁꯨ ꯑꯃꯨꯛ ꯗꯦꯕꯂꯞꯃꯦꯟ ꯂꯥꯛꯄ ꯌꯥꯗꯕꯗꯨꯀꯣ ꯃꯣꯏꯅ ꯈꯜꯂꯨ ꯑꯩꯅ ꯑꯩ ꯑꯩꯅ ꯑꯩ ꯑꯣꯏꯔꯗꯤꯀꯣ ꯑꯩꯗꯤ
ꯏꯃꯨꯡ ꯑꯃꯗ ꯀ꯭ꯔꯣ ꯀ꯭ꯔꯣ ꯑꯗꯨꯝ ꯌꯦꯟꯕꯒ
ꯑꯩꯁꯨ ꯈꯟ ꯈꯜꯂꯦ ꯑꯗꫭ ꯄꯩꯁꯥ ꯅꯠꯇ꯭ꯔꯁꯨ ꯑꯩ ꯋ ꯋꯥꯔꯤꯒꯤꯕꯨ ꯑꯩꯒꯤ ꯐꯧ ꯂꯩꯔꯗꯤ ꯑꯩꯅ ꯐꯧ ꯌꯥꯝꯕꯗꯤ ꯃꯤꯒꯤ ꯌꯦꯟꯕ ꯑꯗꯨꯒ ꯃꯤꯅ ꯆꯦꯛ ꯁꯥꯕ ꯍꯩ ꯁꯥꯕ ꯍꯩꯔꯗꯤ ꯆꯦꯛꯇꯣ ꯃꯤꯌꯥꯝꯒꯤ ꯌꯦꯟꯕ ꯑꯗꯨꯝ ꯑꯩꯈꯣꯏ